ꯑꯣ
ꯇꯥꯔꯕꯣ ꯇꯥꯔꯦ ꯇꯥꯔꯦ
ꯑꯣꯀꯦ ꯑꯣꯀꯦ ꯑꯩꯩꯅꯉꯗ ꯃꯦꯁꯦꯁ ꯊꯥꯔꯃꯤ ꯍ ꯍꯣ ꯍꯣꯏ ꯍ ꯑꯗꯨ ꯃꯥꯥꯏꯁꯦ ꯆꯥꯛ ꯑꯃꯇꯪ ꯁꯦꯆꯜꯂꯨꯏꯒ ꯑꯗꯨꯒ ꯕꯣꯔ ꯅꯨꯡ ꯌꯦꯡꯉꯨꯔꯒ ꯑꯍꯤꯡꯒꯤꯗꯤ ꯂꯩꯇꯖꯥꯠꯂ ꯉꯁꯤ
ꯉꯁꯤ ꯑꯍꯤꯡꯒꯤ ꯄꯨꯡ ꯑꯃ ꯃꯈ ꯃꯈꯥꯏ ꯂꯩꯈꯤꯕꯨꯝꯗꯤ ꯇꯧꯕꯅꯦ ꯑꯩ ꯍꯥꯏꯐꯦꯠ ꯀꯥꯎ
ꯎꯝ ꯌꯦꯡꯒꯦ ꯌꯦꯡꯒꯦ
ꯑꯦ ꯐ꯭ꯔꯥꯟꯁꯀꯤ ꯍꯌꯦꯡ ꯄꯨꯡ ꯑꯅꯤ ꯃꯈꯥꯏ ꯍꯥꯏꯗꯤ ꯑꯍꯤꯡꯒꯤ ꯄꯨꯡ ꯑꯅꯤꯡꯈꯥꯏ
ꯑꯣ ꯑꯅꯤꯡꯈꯥꯏ ꯑꯗꯨꯁꯨ ꯑꯁ ꯑꯗꯨꯗꯤ ꯄꯨꯡ ꯇꯔꯥ ꯃꯈꯥꯏꯗꯩꯩ ꯍꯧ ꯇꯥꯔꯗꯤ ꯑꯗꯨꯃꯗꯤ ꯈꯔ ꯈꯦꯠꯅꯈꯔꯦ ꯕꯥꯔꯣ ꯃꯈꯥꯏ ꯈꯥꯏꯒꯨꯝꯕꯗ ꯂꯩꯕ ꯑꯣꯏ ꯑꯗꯨꯝ ꯉꯥꯏꯅꯒꯤ ꯌꯥꯕ ꯑꯃꯗꯨꯗꯤ ꯑꯃꯨꯛ ꯉꯥꯏꯅꯕ ꯈꯔ
ꯑꯗꯣ ꯑꯣ ꯒꯦꯞꯇꯨ ꯁꯨꯃꯥꯏꯅ ꯄꯨꯡ ꯑꯅꯤꯒꯤ ꯆꯥꯡꯗ ꯑꯗꯨꯃꯥꯏꯅꯗꯤ ꯂꯩꯕꯅꯦ
ꯎꯝ
ꯍꯥꯏꯗꯤ ꯂꯣꯏꯔꯛꯄꯩ ꯇꯥꯏꯃꯤꯡꯗꯨꯗ ꯑꯗꯨꯝ ꯄꯨꯡ ꯑꯅꯤ ꯆꯥꯡ ꯑꯗꯨꯃꯥꯏꯅ ꯑꯣꯏꯈꯤꯕꯅꯦꯕ ꯁꯤ ꯇꯔꯥ ꯃꯈꯥꯏꯒꯤꯁꯤ ꯃꯥꯄꯟ ꯈꯥꯏꯗꯩ ꯍꯧꯕ ꯌꯥꯎꯏꯗꯅꯥ ꯑꯗꯨꯀꯥꯟꯗ ꯀꯩꯅꯣꯒꯤ ꯑꯅꯤ ꯃꯈꯥꯏꯒꯤꯁꯦ ꯑꯃ ꯃꯈꯥꯏꯗꯩꯩ ꯍꯧꯋꯦꯕ ꯑꯗꯨꯝ ꯄꯨꯡ ꯑꯅꯤꯒꯤ ꯒꯦꯞꯇ ꯑꯗꯨꯃꯥꯏꯅ ꯂꯩꯍꯜꯂꯦ ꯃꯣꯏꯅ ꯍꯥꯏꯗꯤ ꯂꯣꯏꯔꯛꯄꯩ ꯇꯥꯏꯃꯤꯡꯗꯣ
ꯑꯣ ꯑꯗꯨꯗꯤ ꯑꯅꯤꯒꯥꯏꯗꯨꯗꯤ ꯐꯅ ꯁꯥꯡꯉꯤꯅꯦ
ꯁꯥꯡꯉꯦ ꯍꯥꯏꯗꯤ ꯌꯨꯝꯗ ꯑꯣꯏꯔꯒꯗꯤ ꯑꯃꯨꯛ ꯐꯕ ꯅꯠꯇ꯭ꯔꯒꯅ ꯁꯨꯝ ꯀꯩꯅꯣꯒꯨꯝꯕ ꯌꯨꯝꯗ ꯍꯥꯏꯗꯤ ꯏꯁꯥꯏ ꯌꯨꯝꯗ ꯏꯊꯟꯗ ꯂꯩꯔ ꯉꯥꯏꯕꯅꯦ ꯍꯥꯏꯕ ꯐꯕ ꯅꯠꯇ꯭ꯔꯒꯅ ꯃꯌꯥꯝ ꯍꯥꯏꯗꯤ ꯍꯣꯁꯇꯦꯜꯒꯨꯝꯕ ꯔꯦꯟꯒꯨꯝꯕ ꯑꯗꯨꯃꯥꯏꯅ ꯂꯩꯔꯒ ꯉꯥꯏꯕꯅꯦ ꯑꯃꯨꯛ ꯐꯩꯌꯦꯕ ꯑꯗꯨ ꯅꯠꯇꯕꯤꯗ ꯁꯨꯝ
ꯎꯝ
ꯃꯤ ꯌꯨꯝꯗ ꯀꯩꯗ ꯉꯥꯏꯔꯨꯕꯗꯨ ꯑꯃꯨꯛ ꯌꯥꯝ ꯂꯥꯡꯁꯤꯟꯕꯗꯨꯁꯨ ꯑꯃꯨꯛ ꯅꯨꯡꯉꯥꯏꯇꯦ
ꯍꯣꯏ ꯑꯗꯩ ꯄꯣꯊꯥꯕꯝꯗꯨꯁꯨ ꯀꯣꯛ ꯍꯥꯏꯗꯤ ꯅꯨꯡꯉꯥꯏꯅ ꯐꯪꯗꯦꯗꯅ ꯇꯪꯕꯨ ꯇꯤꯡꯊꯣꯛꯀꯦ ꯋꯥꯏꯌꯦꯕ ꯎꯝ ꯍꯣꯏ ꯑꯗꯨꯅ ꯑꯁ ꯑꯁ ꯉꯔꯥꯡꯗꯤ ꯉꯛ ꯅꯥꯏ ꯑꯗꯨꯝ ꯍꯤꯞꯆꯤꯜꯂꯦ ꯐꯥꯟ ꯑꯇꯦꯟꯕ ꯑꯝꯗ ꯑꯁ
ꯑꯥ
ꯑꯗꯩ ꯑꯗꯩ ꯗꯤ ꯎꯏꯗꯤ ꯎꯏꯌꯦ ꯉꯥꯛꯇꯪ ꯑꯥꯔꯖꯦꯟꯇꯤꯅꯥꯅ ꯐꯥꯔꯁ ꯍꯥꯞꯇ ꯌꯥꯝ ꯅꯩꯕꯅꯤꯅꯀꯣ ꯑꯗꯩꯩꯕ ꯃꯇꯥꯡꯗꯨꯃ ꯉꯥꯛꯇꯪ ꯎꯏꯌꯦ ꯑꯗꯩ ꯁꯦꯀꯦꯟ ꯍꯥꯐꯇꯩꯗꯤ ꯅꯥꯕ ꯎꯏꯕꯩ ꯃꯇꯝ ꯐꯪꯗꯦ ꯕꯣꯜꯖꯨ ꯅꯨꯡꯉꯥꯏꯌꯦ
ꯕꯣꯜ ꯕꯣꯜ ꯌꯥꯡꯉꯦꯒꯥꯏ ꯁꯥꯟꯅꯔꯛꯏ ꯈꯨꯁꯥꯟꯅꯗꯣ ꯑꯩꯗꯤ ꯀꯅꯣꯗ ꯑꯥ ꯑꯍꯨꯝ ꯃꯈꯥꯏꯗ ꯑꯦꯂꯥꯔꯝ ꯊꯝꯃ ꯇꯥꯗ꯭ꯔꯦꯕ ꯑꯩꯗꯣ ꯑꯗꯣ ꯄꯨꯡ ꯃꯔꯤꯗ ꯍꯧꯒꯠꯂꯛꯑꯦ ꯃꯔꯤ ꯍꯧꯒꯠꯂꯒ ꯑꯗꯨꯃꯥꯏꯅ ꯌꯦꯡꯕꯅꯦꯕ ꯑꯗꯨꯀꯥꯟꯗꯨꯗꯗꯤ ꯒꯣꯜ ꯑꯃ ꯆꯜꯂ ꯂꯩꯔꯝꯃꯦ ꯏꯁ ꯅꯣꯛꯐꯦꯠꯀ ꯇꯧꯔꯒ ꯌꯦꯡꯉꯤꯕꯣꯠꯅꯤ ꯑꯗꯩ ꯁꯦꯀꯦꯟ ꯍꯥꯞꯇꯩ ꯁꯤꯡꯗꯣꯔꯛꯄꯗꯩꯩ ꯑꯩ ꯅꯣꯛꯎ ꯌꯥꯈꯤꯗ꯭ꯔꯦ ꯅꯣꯛꯅꯤꯡ ꯐꯥꯎꯒꯤꯗꯕꯤꯅꯦ
ꯃꯣꯏ ꯀꯩꯅꯣ ꯗꯌꯥꯟꯗꯒꯅ ꯑꯁ ꯀꯩꯅꯣꯅꯤ ꯎ ꯇꯧꯔꯤꯁꯦ ꯃꯃꯤꯠ ꯈꯨꯝꯖꯤꯜꯂꯅ ꯑꯩ ꯌꯥꯗ꯭ꯔꯦ ꯑꯩ ꯌꯥ ꯗ꯭ꯔꯦ ꯑꯩ ꯄꯦꯅꯥꯜꯇꯤꯕꯨ ꯀꯥꯎꯅꯔꯗꯤ ꯑꯩꯗꯤ ꯁꯨꯛꯌꯦꯡ ꯌꯦꯡꯉꯣꯏ ꯒ ꯍꯥꯏꯕꯣꯏ
ꯑ ꯄꯦꯅꯥꯜꯇꯤ ꯕꯦꯔꯥ ꯀꯥꯅꯤꯌꯦ
ꯄꯥꯈꯠꯅꯔꯦꯕ ꯍꯥꯏꯗꯤ ꯀꯤꯞꯄꯔ ꯈꯨꯍꯩꯗꯨꯗ ꯑꯗꯨꯝ ꯇꯥꯏꯃꯤꯡ ꯐꯟ ꯈꯪꯉꯦ ꯃꯥꯗꯣ
ꯀꯥꯏꯗꯩꯩ ꯍꯥꯏꯗꯤ ꯁꯣꯝꯗꯒꯤ ꯑꯦꯇꯦꯛ ꯇꯧꯕꯗꯨꯗꯤ ꯍꯥꯏꯗꯤ ꯆꯟꯕꯒꯤ ꯀꯩꯅꯣ ꯇꯧꯗ꯭ꯔꯦꯗꯅ ꯆꯥꯟꯁꯁꯤ ꯌꯥꯝ ꯅꯦꯝꯃꯦ ꯍꯥꯏꯗꯤ ꯑꯌꯥꯝꯕꯅ ꯗꯤꯐꯦꯟꯁꯁꯨ ꯂꯤꯡꯉꯦ ꯑꯗꯨꯝ ꯑꯗꯨꯒ ꯀꯩꯅꯣꯁꯨ ꯀꯤꯞꯄꯔꯗꯨꯁꯨ ꯐꯖꯅ ꯑꯗꯨꯝ ꯐꯥꯏꯌꯦ ꯑꯗꯨꯒ
ꯎꯝ
ꯃꯣꯏꯅ ꯄꯨꯁꯤꯜꯂꯛꯄꯁꯦ ꯑꯃꯨꯛ ꯌꯨꯝ ꯄꯥꯈꯠꯂꯛꯑꯦ ꯑꯃꯨꯛ ꯑꯃꯨꯛ ꯍꯥꯏꯗꯤ ꯀꯩꯅꯣ ꯇꯧꯗꯅ ꯑꯃꯨꯃꯨꯛ ꯄꯨꯁꯤꯜꯂꯛꯑꯦꯗꯅ ꯑꯗꯨ ꯄꯨꯁꯤꯜꯂꯀꯥꯟꯗꯨꯗ ꯑꯗꯨꯝ ꯃꯇꯥꯡ ꯆꯥꯗꯅ ꯆꯟꯁꯤꯜꯂꯛꯄ ꯌꯥꯎꯁꯤꯜꯂꯛꯑꯦꯗꯣ
ꯌꯥꯎꯋꯦ ꯗꯤ ꯌꯧ ꯗꯤ ꯌꯧꯕ ꯌꯥꯎꯋꯦ ꯑꯗꯨꯃꯤ ꯆꯠ ꯑꯗꯨ ꯆꯠ ꯗꯤ ꯕꯣꯛꯁꯨ ꯃꯅꯨꯡ ꯑꯗꯨꯋꯥꯏꯗ ꯗꯩ ꯅꯍ ꯃꯥꯏ ꯑꯀꯣꯟ ꯃꯒꯣꯜ ꯆꯟꯕꯩ ꯀꯥꯎꯕꯗꯨꯃꯗꯤ ꯐꯖꯔꯦ ꯈꯥꯏ
ꯐꯖꯩ ꯑꯗꯨꯃꯗꯤ ꯃꯑꯣꯡ ꯇꯥꯔꯦ ꯀꯥꯏ ꯗꯥꯏꯔꯦꯛ ꯀꯩꯅꯣꯒꯤ ꯀꯣꯅꯔꯒꯤꯗꯨꯗ ꯀꯥꯎꯁꯤꯜꯂꯛꯑꯦ ꯑꯗꯩ ꯎ ꯑꯗꯩ ꯀꯣꯅꯔ ꯀꯣꯅꯔ ꯀꯥꯎꯔꯛꯄꯒꯤ ꯑꯗꯨꯒꯤ ꯃꯇꯥꯡꯗꯨꯁꯨ ꯍꯥꯏꯗꯤ ꯁꯣꯝ ꯅꯥꯀꯟꯒꯤꯁꯨ ꯀꯣꯅꯔ ꯀꯧꯔꯛꯄꯗ ꯆꯟꯕ ꯌꯥꯎꯋꯦꯗꯅ ꯑꯗꯨꯗ ꯀꯣꯅꯔ ꯀꯥꯎ ꯃꯒꯤ ꯃꯇꯥꯡꯁꯤ ꯃꯤꯟ ꯀꯧꯔꯛꯄꯩꯗ ꯑꯗꯨꯝ ꯑꯗꯨꯗꯅꯦ ꯑꯗꯨꯝ ꯄꯥꯈꯠꯂꯤ ꯑꯗꯨꯝ ꯍꯥꯏꯗꯤ ꯏꯁꯥꯗ ꯍꯥꯏꯗꯤ ꯅꯦꯅꯥꯗ ꯑꯃꯨꯛ ꯂꯩꯇ꯭ꯔꯦꯕ ꯍꯤꯞꯄ ꯌꯦꯡꯉꯝꯕꯗ ꯑꯩ ꯐꯝꯃ ꯐꯝꯃ ꯌꯦꯡꯍꯜꯂ ꯑꯗꯩ ꯇꯂꯗꯃꯣ ꯇꯂꯗ ꯇꯨꯂꯦꯠꯨꯛꯪꯉꯦꯛꯇ ꯇꯨꯂꯦꯠ ꯆꯪꯉꯦ ꯇꯨꯂꯦꯠ ꯆꯪ ꯀꯥꯟꯗꯨꯗ ꯑꯃꯨꯛ ꯁꯤꯡꯗꯣꯔꯛꯄ ꯑꯩ ꯇꯥꯏꯃꯤꯡ ꯑꯣꯏꯕ ꯑꯩ ꯑꯁ ꯚꯥꯞ ꯑꯣꯏꯗꯗꯅ ꯀꯩꯅꯣ ꯑꯣꯏꯅ ꯂꯥꯎꯔꯝꯗꯣꯔꯦ ꯀꯣꯜ ꯆꯟꯝꯕꯗꯨꯗ ꯁꯨꯏꯔ ꯂꯥꯎꯔꯝꯗꯣꯔꯔꯝꯃꯦ
ꯀ ꯀꯥꯎ ꯊ ꯍꯕꯨꯗꯗ ꯁ
ꯑꯗꯨꯗꯣ ꯃꯇꯣꯝꯗ ꯑꯃ ꯂꯩꯗꯥ ꯍꯥꯏꯇꯥ ꯃꯇꯣꯝꯗ ꯃꯤꯁꯤꯒꯤ ꯑꯦ ꯐꯦꯟ ꯃꯈꯩꯗꯨ ꯃꯇꯣꯝꯗ ꯅꯤ ꯎꯗꯩ ꯌꯥꯝꯅ ꯊꯣꯡ ꯂꯁꯤꯜꯂꯁꯨ ꯏ ꯇꯧꯔꯝꯃꯦ ꯍꯥꯏꯕ
ꯑ ꯑꯦ ꯃꯥ ꯏꯁ꯭ꯄꯤꯠꯇ ꯃꯦꯁꯤ ꯑꯣꯏꯔꯣ ꯔꯣꯅꯥꯜꯗꯣ ꯍꯪꯕꯒꯤ ꯅꯁꯤ ꯍꯥꯏꯗꯣꯛꯈꯤꯕ ꯌꯥꯝꯁꯨ ꯂꯩꯕꯅꯦ
ꯑꯣꯗꯅ ꯌꯦ ꯀꯤ ꯃꯥꯥꯏ ꯀꯣꯠꯁꯦ ꯌꯥꯔ ꯑꯩ ꯃꯦꯁꯇ꯭ꯔꯤ ꯃꯥꯥꯏ ꯔꯤꯌꯦꯛꯁꯟ ꯌꯦꯡꯅ ꯋꯥꯔꯝꯅꯤ
ꯑꯣ ꯑꯗꯨꯒꯤ ꯀꯩꯅꯣꯒꯤꯗꯤ ꯀꯣꯔ꯭ꯔꯖꯤꯌꯥꯒꯤꯗꯨꯗꯤ ꯌꯦꯡꯗ꯭ꯔꯦ ꯑꯗꯨꯒ ꯃꯥꯒꯤꯗ ꯀꯔꯤꯒꯤ ꯄ꯭ꯂꯦꯗꯅꯣ ꯑꯥꯔꯖꯦꯟꯇꯤꯅꯥꯒ ꯀꯔꯤꯒꯤꯅꯣ ꯇꯥꯈꯤꯕꯒꯤ ꯃꯃꯥꯡꯒꯤꯗ ꯑꯃ ꯏꯁꯄꯤꯠ ꯃꯄꯥꯅ ꯃꯦꯁꯤꯒꯤ ꯗ꯭ꯔꯦꯁ ꯁꯦꯠꯂ ꯂꯥꯛꯄꯩ ꯑꯔꯖꯦꯟꯇꯤꯅꯥꯏ ꯗ꯭ꯔꯦꯁ ꯁꯦꯠꯂ ꯂꯥꯛꯄꯩꯗꯣ
ꯎꯝ ꯑꯗꯨꯃ ꯈꯪꯉꯦ ꯎꯝ
ꯃꯊꯪ ꯑꯃ ꯄꯣꯁ ꯇꯥꯒꯤꯕꯅꯦ
ꯌꯥꯕꯅꯤꯅ ꯏꯁꯄꯤꯠ ꯇꯤ ꯅꯥꯕ ꯐꯥꯎꯗꯤ ꯐꯥꯎꯈꯔꯦꯍꯦ ꯔꫭꯅꯥꯟꯗꯣꯒꯤ ꯃꯄꯥꯟꯗꯩꯃ
ꯎ
ꯐꯖꯅ ꯐꯥꯎꯈ꯭ꯔꯦ
ꯍꯣꯏ ꯔꯣꯅꯥꯜꯗꯣꯒꯤ ꯃꯥꯏ ꯐꯦꯟ ꯍꯥꯏꯗꯤ ꯃꯥꯥꯅ ꯈꯔ ꯀꯩꯅꯣ ꯇꯧꯕ ꯍꯥꯏꯇꯥꯔꯦ
ꯍꯣꯏ
ꯑꯗꯨ ꯃꯥꯏ ꯀꯥꯔꯟ ꯑꯃꯨꯃꯨꯛ ꯐꯨꯏꯌꯦ ꯑꯩ ꯀꯩꯅꯣ ꯇꯧꯕꯗꯣ ꯃꯦꯁꯤꯅ ꯒꯣꯜ ꯆꯟ ꯇꯥꯔꯒꯗꯤ ꯑꯩ ꯃꯦꯁꯤ ꯐꯦꯟ ꯑꯣꯏꯅꯤ ꯇꯧꯕꯩ ꯀꯔꯝ ꯄꯥꯊꯤ ꯇꯧꯕ ꯃꯅꯨꯡꯗ ꯃꯦꯁꯤꯒꯤ ꯍꯥꯏꯗꯤ ꯑꯔꯖꯦꯟꯇꯤꯅꯥꯏ ꯃꯥꯥꯏ ꯀꯩꯅꯣ ꯂꯤꯂ ꯂꯩꯔꯝꯃꯅꯤ ꯐꯨꯔꯤꯠꯀ ꯂꯤꯠ ꯂꯩ ꯂꯧꯊꯣꯔꯛ ꯂꯧꯊꯣꯔꯛꯄꯗꫭ
ꯕꯦꯔꯥ ꯌꯥꯝ ꯀꯥ ꯅꯨꯄꯥꯥꯅꯦ ꯐꯣꯂꯣꯋꯔ ꯃꯥꯥꯏ ꯐꯅ ꯌꯥꯝꯈꯔꯦ ꯀꯩꯅꯣ
ꯌꯥꯝꯈ꯭ꯔꯦ ꯏꯟꯐ꯭ꯂꯨꯋꯟꯁꯔꯈꯩ ꯀꯩꯅꯣ ꯑꯣꯏꯕꯅꯤꯅ ꯍꯥꯏꯗꯤ ꯗꯥꯏꯔꯦꯛ ꯍꯥꯏꯗꯤ ꯑ ꯄꯥꯝꯗꯦ ꯈꯣꯠꯇꯦ ꯀꯩꯅꯣ ꯇꯧꯗꯦ ꯍꯥꯏꯕꯗꯣ ꯑꯗꯨ ꯃꯣꯏ ꯏꯃꯦꯖꯇꯨ ꯁꯣꯛꯄꯅꯤꯅ ꯑꯗꯥꯟ ꯀꯩꯅꯣ ꯇꯧꯕꯅꯦ ꯑꯗꯩ ꯄꯥꯝꯗꯕꯁꯨ ꯇꯧꯕꯗꯤ ꯇꯧꯗꯦꯕ ꯍꯥꯏ ꯔꯣꯅꯥꯥꯟꯗꯣꯗ ꯔꫭꯅꯥꯟꯗꫭꯏ ꯐꯦꯟꯅꯤ ꯈꯣꯠꯅꯦꯅ ꯍꯥꯏꯕꯩ ꯋꯥꯅꯤ ꯁꯨꯝ ꯍꯥꯏꯗꯤ ꯃꯦꯁꯤꯖꯨ ꯃꯥ ꯑꯗꯨꯝ ꯍꯥꯏꯗꯤ ꯑꯗꯨꯝ ꯔꯦꯁꯄꯦꯛꯇ ꯑꯗꯨꯝ ꯄꯥꯝꯃꯤ ꯈꯣꯠꯂꯤ ꯑꯗꯨꯝ ꯃꯁꯥ ꯑꯗꯨꯝ ꯍꯥꯏꯕꯅꯦ
ꯍꯣꯏ ꯃꯁꯥ ꯃꯁꯥꯒꯤ ꯍꯥꯏꯗꯤ ꯎꯝ
ꯔꫭꯅꯥꯟꯗꯣꯅ ꯈꯔ ꯍꯦꯟꯅ ꯀꯩꯅꯣ ꯇꯧꯕ ꯋꯥꯅꯦꯕ
ꯃꯌꯥꯝꯒꯤ ꯏꯟꯇꯔꯇꯦꯟꯖꯨ ꯑꯣꯏꯅꯕ ꯈꯔ ꯇꯧꯕꯩꯅꯤꯗ ꯃꯥꯏꯗꯣ ꯎꯝ ꯍꯥꯏꯗꯤ ꯃꯤꯅ ꯑꯗꯨꯝ ꯎꯝ
ꯀꯩꯅꯣ ꯃꯉꯣꯟꯗ ꯌꫭꯡꯒꯨꯝ ꯀꯩꯒꯨꯝ ꯀꯣꯏꯆꯣꯡ ꯆꯣꯡꯉ ꯔꯤꯌꯦꯛꯁꯟꯗꯨꯒꯤ ꯋꯥꯅꯤꯗ ꯃꯥꯏꯗꯤ
ꯌꯥꯥꯕꯅꯤ ꯃꯥꯖꯦ ꯒꯣꯠꯀ ꯅꯃꯤꯟꯅꯕꯩ ꯇꯧꯔꯃꯩꯅ ꯃꯩꯇꯥꯟ ꯇꯩꯁꯤꯟꯈꯤꯕꯗꯣ ꯑꯗꯨꯅꯤ ꯀꯥꯛꯏꯖꯦ ꯃꯥꯏ ꯔꯤꯌꯦꯛꯁꯟꯗꯨꯅꯤ ꯀꯥꯛꯏꯖꯦ
ꯅꯩꯕꯅꯤ ꯅꯥ
ꯃꯩꯇꯥꯟ ꯇꯩꯁꯤꯜꯂꯒ ꯃꯩꯇꯥꯟ ꯇꯩꯁꯤꯟꯕꯗꯨꯅ ꯃꯥ ꯑꯣꯏꯍꯟꯕ
ꯍ‌ꯣꯏꯍ‌ꯦ
ꯍ
ꯀꯥꯛꯇꯤ ꯀꯥꯛꯄꯅꯤꯗ
ꯑꯗꯩ ꯑꯃ ꯀꯩꯅꯣ ꯇꯧꯕꯒꯤ ꯑ ꯒꯥꯔꯤ ꯃꯅꯨꯡ ꯇꯣꯡꯉꯤꯀꯥꯟꯗ ꯀꯩꯅꯣ ꯑ ꯀꯩꯅꯣꯝ ꯄꯤꯔꯛꯑꯒ ꯅꯨꯄꯥ ꯑꯃꯅ ꯀꯩꯅꯣꯝ ꯄꯤꯔꯛꯑꯒ ꯀꯩꯅꯣꯝ ꯍꯥꯡꯗꯣꯛ ꯌꯣꯡ ꯍꯥꯡꯗꯣꯛ ꯌꫭꯡ ꯍꯥꯏꯔꯒ ꯂꯐꯣꯏ ꯄꯤꯔꯝꯕꯩ
ꯂꯐꫭꯏ ꯗꯨꯃꯗꯤ ꯎꯗꯔꯤ ꯃꯥꯏ ꯃꯥꯏ ꯐꯦꯁ ꯑꯦꯛꯁꯄ꯭ꯔꯦꯁꯟꯗꯣ ꯌꯥꯝ ꯍꯥꯏꯗꯤ ꯀꯩꯅꯣ ꯇꯧꯕꯅꯦꯕ ꯅꯣꯛꯅꯤꯡꯍꯟꯕꯅꯦꯕ ꯗ ꯍꯥꯏꯗꯤ ꯌꯥꯝ ꯃꯑꫭꯡꯡ ꯃꯇꯧꯗꫭ ꯍꯥꯏꯇꯥꯔꯦꯅꯦ
ꯎꯝ ꯌꫭꯡ ꯁꯨꯝ ꯍꯥꯏꯗꯤ ꯔꯦꯁꯤꯁ ꯇꯧꯕ ꯍꯥꯏꯗꯤ ꯁꯨꯝ ꯀꯩꯅꯒꯨꯝꯕꯁꯦ ꯈꯔ ꯃꯣꯏ ꯕ꯭ꯂꯦꯛ ꯀꯝꯃꯨꯅꯤꯇꯤ ꯀꯥꯡꯒꯩꯖꯤ ꯃꯪꯀꯤꯑꯅ ꯑꯗꯨꯝ ꯍꯥꯏꯗꯅ ꯑꯗꯨꯒꯤꯅꯦꯕ ꯆꯥꯏꯅꯤꯁꯂꯣꯝꯒꯤꯔ ꯑꯃꯨꯛ ꯑꯁꯣꯝ ꯑꯦꯁꯤꯌꯥꯟꯗꯤ ꯑꯣꯏꯕꯅꯦꯕ ꯑꯗ
ꯎ ꯋꯥ ꯋꯥ ꯃꯥꯗ ꯆꯠꯄꯥꯏꯗꯨꯗ ꯑꯣꯏ ꯋꯥ
ꯍꯣꯏ ꯂꯐꯣꯏꯕꯤꯤ ꯂꯎ ꯑꯥ ꯇꯧꯁꯤꯇꯤ ꯎꯁꯤꯠꯇꯕ
ꯍ
ꯇꯤꯔ‌ꯦꯇ‌ꯦ ꯆꯥꯛꯁꯤ ꯅꯥ ꯆꯥꯅꯤꯡꯗꯁꯤꯁꯨ ꯀꯔꯤꯒꯤꯅꯣꯁꯤꯅꯦꯅ ꯈꯜꯂꯤ ꯆꯥꯛꯈꯥꯎꯈꯤꯁꯨ ꯌꯥꯗ꯭ꯔꯕ ꯖꯥꯠꯅꯤꯗ ꯍꯛꯆꯥꯡ ꯃꯅꯨꯡꯁꯤꯁꯨ ꯕꯦꯔꯥ ꯀꯥꯔꯕ ꯖꯥꯠꯅꯦꯕ
ꯈꯔ ꯈꯔ ꯖꯠꯇꯣꯟ ꯈꯔ ꯈꯔ ꯇꯧꯅꯤ
ꯍꯧꯔꯗꯕꯅꯤ ꯁꯝ ꯅꯪ ꯆꯠꯍꯧꯗꯩꯔꯣ ꯆꯠꯁꯤꯜꯂꯛꯑꯣ ꯀꯩꯅꯣ ꯈꯔ
ꯑꯩ ꯆꯠ ꯍꯧꯖꯤꯟꯗꯕꯗꯣ ꯐꯔꯛ ꯇꯥꯗꯧ ꯃꯥꯟꯕ ꯍꯥꯏꯇꯥꯔꯦ
ꯑꯣ ꯑꯥꯗꯗꯤ ꯁꯥꯟꯅꯗ꯭ꯔꯣ
ꯁꯥꯅ ꯗ‌ꯦꯗ ꯊꯕꯛ ꯍꯥꯏꯗꯤ ꯊꯕꯛꯀꯤ ꯑꯃꯨꯛ ꯆꯪꯅꯕ ꯑꯗꯨꯃꯥꯏꯅ ꯈꯟꯕ ꯁꯥꯟꯅꯕꯕꯨ ꯁꯥꯟꯅꯕꯕꯨꯗꯤ ꯁꯥꯟꯅꯅꯤꯡꯉꯥꯏ ꯑꯃꯨꯛ ꯍꯥꯏꯗꯤ ꯑꯗꯣ ꯁꯥꯟꯅꯕꯔꯁꯤꯗ ꯑꯗꯨꯝ ꯂꯩꯗ ꯑꯣꯏꯇꯥꯔꯒꯗꯤ ꯀꯩꯁꯨ ꯀꯥꯏꯗꯦ ꯎ ꯂꯞꯈꯤꯗ ꯅꯠꯇꯦ ꯊꯥꯔ ꯑꯣꯏꯗ ꯑꯗꯨ ꯍꯣꯇꯦꯜꯒꯤꯔ ꯀꯩꯅꯣꯝꯃ ꯌꯥꯎꯖꯟꯈ꯭ꯔꯗꯅꯤ ꯑꯐꯪꯕ ꯑꯃ
ꯑꯣꯍ ꯀꯩꯅꯣꯒꯤ ꯑꯣ ꯑꯣ ꯌꯥꯏ ꯀ ꯅꯣ ꯊꯑꯁꯨ
ꯎꯝ
ꯅꯪꯒꯤ ꯀꯩꯅꯣꯒꯤ ꯍꯧꯛꯀꯤ ꯑꯦꯝꯕꯣꯛꯇꯣ ꯂꯣꯏꯁꯤꯟꯈ꯭ꯔꯦꯀꯣ
ꯂ‌ꯣꯏꯖꯤꯜꯂ‌ꯦ
ꯎꯝ ꯀꯥꯛꯆꯤꯡ ꯃꯆꯥ ꯐꯥꯅꯝ ꯇꯝꯈꯤꯕꯅꯦ ꯑꯗꯣ
ꯇꯝꯃꯦ ꯍꯧꯖꯤꯛꯁꯨ ꯃꯣꯏ ꯍꯧꯖꯤꯛꯇꯤ ꯄꯥꯡ ꯇꯝꯍꯧꯗ꯭ꯔꯒꯨꯝ ꯇꯧꯋꯦ ꯑꯩꯈꯣꯏ ꯕꯦꯁꯀꯤꯗꯂꯩꯌꯦ ꯑꯩꯈꯣꯏ ꯃꯔꯤ ꯑꯩꯈꯣꯏ ꯃꯔꯤꯃꯨꯛ ꯁꯨꯖꯤꯜꯂꯛꯑꯦ
ꯑꯎ ꯗꯤꯡꯀꯨꯗꯩ ꯅꯪꯅ ꯃꯈꯥ ꯅꯠꯇ꯭ꯔꯥ
ꯗꯤꯡꯀꯨ ꯑꯩꯈꯣꯏꯒ ꯄꯨꯜꯂꯒ ꯇꯝꯃꯤꯅꯦ
ꯑꯣ ꯅꯪꯒ ꯃꯥꯟꯅꯕ
ꯑꯥ ꯑꯗꯨꯒ ꯁꯦꯀꯦꯟ ꯁꯦꯃꯤꯁꯇ꯭ꯔ ꯂꯣꯏꯁꯤꯜꯂꯒ ꯗꯤꯄ꯭ꯂꯣꯃꯥ ꯑꯗꯨꯃꯥꯏꯅ ꯂꯧꯊꯣꯛꯑꯒ ꯇꯣꯛꯑꯣ ꯍꯥꯏꯕꯅꯦꯕ ꯁꯦꯀꯦꯟ ꯁꯦꯃꯤꯁꯇꯔ ꯂꯣꯏꯁꯤꯟꯗꯕꯤꯗ ꯑꯗꯨꯝ ꯇꯣꯛꯈ꯭ꯔꯦ
ꯑꯣ
ꯄꯨꯔꯥ ꯀꯩꯗꯣꯝꯗꯅꯤ ꯃꯥ ꯉꯍꯥꯡ ꯅꯍꯥꯟꯁꯨ ꯀꯣꯏꯕ ꯆꯠꯄꯩ ꯀꯩꯅꯣ ꯇꯧꯔꯝꯕ ꯑꯩ ꯏꯟꯇ꯭ꯔꯟ ꯆꯠꯄ ꯃꯐꯝꯗꯣ ꯑꯗꯨꯒꯤꯗꯨ ꯀꯣꯏ ꯑꯗꯨꯒꯤꯗꯨꯗ ꯍꯥꯏꯗꯤ ꯀꯣꯏ ꯆꯪꯕꯩ ꯈꯣꯠꯄꯩ ꯍꯥꯡꯄ ꯃꯥꯅ ꯃꯥ ꯑꯩ ꯑꯗꯨꯗ ꯇꯧꯋꯦ ꯈꯪꯗꯕ ꯍꯥꯏꯗꯤ ꯍꯥꯏꯗ꯭ꯔꯕꯥꯠꯇ ꯇꯧꯋꯦꯗꯤ ꯈꯪꯉꯒ ꯃꯐꯝ ꯆꯞ ꯆꯥꯕꯗ ꯑꯩ ꯀꯩꯅꯣꯗꯣ ꯀꯩꯅꯣꯗꯣ ꯈꯪꯗꯕ ꯀꯝꯄꯅꯤꯗꯨ ꯈꯪꯗꯕꯩ ꯑꯗꯣ ꯑꯗꯨꯒꯤ ꯏꯟꯇ꯭ꯔꯟ ꯇꯧꯕꯝꯒꯤꯗꯣ ꯑꯗꯨꯗꯅꯦ ꯃꯥꯅ ꯆꯠꯄꯩ ꯍꯥꯡꯉꯛꯄ ꯆꯠꯂꯨꯕ꯭ꯔꯥ ꯈꯣꯠꯂꯨꯕ꯭ꯔꯅ ꯑꯗꯨꯗꯩ ꯍꯪꯉꯛꯑꯝꯕꯅꯦ ꯑꯁꯣꯝ ꯁꯥꯎꯊ ꯂꯣꯝ ꯀꯣꯏꯕꯩ ꯊꯥꯒꯠꯂꯛꯈꯤꯕ ꯀꯟ ꯄꯪꯆꯠꯇ ꯆꯠꯂꯦ ꯑꯁꯤꯅ ꯀꯃꯥꯏꯅ ꯇꯧꯕꯅꯣ ꯈꯪꯗꯦ
ꯆꯠꯄꯅꯦ ꯑꯗꯨꯝꯕꯩꯗꯤ ꯌꯥꯝ ꯄꯥꯝꯖꯕꯅꯦ ꯐꯖꯅ
ꯃꯉꯣꯟꯗ ꯍꯥꯏꯗꯤ ꯑꯗꯨ ꯆꯠꯄ ꯍꯥꯏꯗꯣ ꯍꯥꯏꯗꯤ ꯍꯣꯏ ꯐꯔꯦꯕ ꯃꯉꯣꯟꯗ
ꯎꯝ
ꯊꯕꯛ ꯑꯃ ꯀꯩ ꯑꯃ ꯇꯧꯔꯒ ꯍꯥꯏꯗꯤ ꯀꯩꯅꯣ ꯇꯧꯒꯦ ꯈꯣꯠꯀꯦ ꯍꯥꯏꯕ ꯀꯔꯤꯝꯁꯨ ꯈꯟꯗꯕꯤꯅꯤ ꯄꯨꯔꯥ ꯅꯨꯡꯉꯥꯏꯕꯅꯤ ꯃꯥꯅ
ꯇꯧꯕꯗꯤ ꯃꯥ ꯊꯥꯕꯨꯗꯤ ꯍꯟꯗꯛꯄꯨꯗꯤ ꯈꯔꯥ ꯊꯥꯖꯤꯟꯕꯅꯤ ꯃꯥ ꯀꯩꯅꯣꯒꯤ ꯌꯥꯝ ꯑꯦꯁ ꯑꯦꯁ ꯕꯤ ꯏꯟꯇ꯭ꯔꯚꯤꯌ ꯏꯟꯖꯤꯅꯤꯌꯥꯔꯤꯡꯒꯤ ꯀꯣ ꯃꯥꯏ ꯂꯣꯏꯈ꯭ꯔꯃꯤꯅꯀꯣ
ꯎꯝ
ꯑꯗꯨꯝꯃ ꯍꯦꯟꯗꯛ ꯈꯔ ꯇꯧꯒꯤꯕꯅꯤ ꯍꯟꯗꯛ ꯈꯔ ꯑꯩꯈꯣꯏꯗ ꯂꯝꯖꯦꯟ ꯆꯦꯟꯕꯩ ꯈꯣꯠꯄꯩ ꯕꯣꯜ ꯁꯥꯟꯅꯕꯩ ꯇꯧꯕꯒꯤꯗꯨꯗ ꯈꯔ ꯇꯧꯈꯤꯕꯅꯦ
ꯑꯗꯨꯅ ꯑꯁ ꯃꯥꯏ ꯀꯣꯛꯁꯤ ꯀꯃꯥꯏꯅ ꯇꯧꯕꯅꯣ ꯉꯪꯅꯤꯅ ꯒꯟꯖꯥ ꯆꯤꯡꯁꯤꯜꯂꯝꯅꯤꯅ ꯀꯣꯛꯁꯤ ꯋꯥꯔꯤ ꯁꯥꯟꯅꯕ ꯅꯨꯡꯉꯥꯏꯇꯕꯤꯅꯦ ꯇꯧꯔꯤꯁꯦ
ꯑꯩꯈꯣꯏꯒ ꯑꯩꯈꯣꯏꯒꯕꯨꯗꯤ ꯈꯔ ꯈꯔꯕꯨꯗꯤ ꯌꯥꯅꯤ ꯌꯥꯅꯤ ꯍꯥꯏꯗꯤ ꯑꯗꯨꯝ
ꯑꯃꯨꯛꯃꯨꯛꯁꯨ ꯑꯗꯨꯝ ꯑꯃꯨꯛꯃꯨꯛꯁꯨ ꯑꯗꯨꯝ ꯅꯨꯡꯉꯥꯏꯌꯦꯕ ꯋꯥꯔꯤ ꯁꯥꯟꯅꯕꯁꯦ ꯑꯩ ꯑꯩꯅ ꯋꯥꯔꯤꯁꯥꯟꯗꯣꯢ ꯗꯨꯝ ꯇꯟꯕ ꯑꯃ ꯌꯥꯎꯈ꯭ꯔꯕꯅꯤ ꯀꯩꯅꯣ ꯇꯧꯕ ꯇꯨꯝꯃꯗꯤ ꯀ꯭ꯂꯥꯁꯅꯨꯡꯗꯨ ꯄꯨꯜꯂꯒ ꯑꯗꯨꯝ ꯍꯥꯏꯗꯤ ꯏꯃꯥꯟꯅꯕꯗꯧꯅ ꯑꯗꯨꯝ ꯄꯨꯜꯂꯃꯤꯅꯅꯦ ꯅꯨꯄꯥ ꯃꯁꯦꯜꯅꯤꯅ ꯑꯗꯨꯝ ꯍꯥꯏꯗꯤ ꯂꯩꯃꯤꯟꯅ ꯍꯣꯁꯇꯦꯜꯁꯨ ꯑꯗꯨꯝ ꯄꯨꯜꯂ ꯂꯩꯔꯦꯗꯣ ꯑꯗ ꯑꯗꯨꯝ ꯀꯧꯉꯥꯅ ꯑꯗꯨꯝ ꯇꯧꯔꯛꯑꯗꯤ ꯑꯗꯨꯝ ꯄꯨꯜꯂꯤꯃꯤꯅ ꯑꯗꯣ
ꯎꯝ
ꯃꯥꯁꯨ ꯍꯥꯏꯗꯤ ꯁꯨꯝ ꯍꯥꯏꯗꯤ ꯐꯥꯒꯤꯖꯣꯢ ꯒꯥꯏ ꯁꯨꯝ ꯇꯔꯧꯕ ꯈꯣꯠꯄ ꯑꯗꯨꯝ ꯌꯥꯎꯔꯤ ꯑꯩꯅ ꯑꯩꯅ ꯍꯜꯂ ꯇꯧꯔꯨ ꯀꯥꯟꯁꯤꯗ ꯑꯉꯥꯡꯅ ꯊꯥꯖꯤꯜꯂꯛꯀꯅꯤ
ꯑꯣ ꯑꯩ ꯀꯁꯤ ꯁꯤ ꯃꯤ ꯀꯩꯅꯣꯁꯤꯅꯦ ꯑꯩ ꯈꯜꯂꯤꯁꯦ ꯍꯥꯏꯗꯤ ꯃꯥꯗꯣ ꯑꯗꯨꯃꯥꯏꯅ ꯁꯦꯅꯤꯑꯔ ꯖꯨꯅꯤꯑꯔ ꯑꯗꯨꯒꯤ ꯒꯦꯞꯇꯨꯗ ꯂꯩꯒꯦ ꯍꯥꯏꯇꯥꯔꯒꯗꯤ ꯃꯥꯁꯨ ꯑꯩꯉꯣꯟ ꯇꯧꯔꯛꯑꯅꯨꯗꯅ ꯃꯃꯥꯟꯅꯕꯗ ꯐꯥꯒꯤ ꯇꯧꯗꯣ ꯋꯗꯤ ꯐꯥꯒꯤꯗꯣ ꯑꯩꯉꯣꯟꯗ ꯇꯧꯁꯤꯜꯂꯛꯑꯦ ꯑꯗꯨꯒ ꯃꯉꯣꯟꯗ ꯇꯧꯔꯨ ꯀꯥꯟꯗꯗꯤ ꯑꯉꯥꯡꯅ ꯊꯥꯖꯤꯜꯂꯛꯀꯅꯤ ꯊꯣꯡꯤꯜꯂꯛꯄꯅꯦ ꯑꯣ ꯐꯔꯦ ꯐꯔꯦ ꯁꯤ ꯃꯤ ꯁꯨꯝ ꯌꯥꯝ ꯀꯟꯅ ꯀ꯭ꯂꯣꯖ ꯑꯣꯏꯁꯨ ꯌꯥꯕꯗꯦꯅ
ꯍꯣꯏ
ꯅꯣꯡꯃ ꯀꯤ ꯑꯃ ꯌꯥꯎꯈ꯭ꯔꯝꯅꯤꯅꯥꯏ ꯇꯞ ꯇꯥꯏ ꯊꯛꯖꯤꯜꯂꯒ ꯃꯥꯒꯤ ꯒꯥꯔꯤ ꯊꯥꯎ ꯇꯣꯡꯉꯨꯨꯔꯦ ꯉꯉꯥꯎꯋꯦꯅ ꯀꯣꯟꯅ ꯈꯥꯡꯉꯛꯄ ꯍꯥꯏꯅ
ꯍꯜ ꯀꯕꯥꯎꯗ꯭ꯔꯕ ꯍꯥꯏꯁꯦ